ꯑꯣ
ꯇꯔꯥꯕ
ꯑꯪ ꯇꯥꯔꯦ
ꯃꯤ ꯐꯕꯅꯤ ꯇꯥꯏ
ꯉꯔꯥꯡꯗꯤ ꯌꯥꯝ ꯍꯧꯕꯅꯤ ꯉꯁꯤꯗꯤ ꯈꯔ ꯇꯞꯄꯨ ꯇꯞꯄꯤ
ꯎꯝ ꯁꯨꯃꯥꯏꯅꯥ ꯇꯥꯄꯥꯅꯕꯨ ꯐꯩ ꯎ ꯍ ꯃꯟ ꯌꯦ ꯂꯩꯅꯤ
ꯑꯩꯁꯨ ꯈꯪꯉꯤꯅꯤꯅꯦ ꯁꯇ ꯑ
ꯔꯤꯄꯤꯠ ꯂꯥꯛꯄꯔꯣ ꯅꯠꯇꯦ ꯑꯗꯨ ꯍꯜꯂꯗꯤ ꯂꯥꯛꯄ ꯅꯠꯇꯕꯀꯣ ꯃꯊꯟꯇ ꯍꯧꯅ ꯇꯥꯔꯛꯄ
ꯑꯦ
ꯑꯦ ꯍꯜꯂꯒ ꯂꯥꯛꯄꯦ ꯗꯨꯀꯥꯟ ꯌꯎꯔꯕꯣ
ꯗꯨꯀꯅꯦ ꯑꯣꯏꯅꯁꯔ ꯎꯗꯅ
ꯀꯥꯏꯕꯕꯨ ꯆꯂꯕ ꯑꯁ ꯅꯨꯡꯉꯥꯏꯅꯤꯌꯦ
ꯎ
ꯎ ꯑꯗꯨ ꯑꯗꯨ ꯆꯠꯂꯒ ꯑꯗꯨꯝ ꯁꯗꯅꯁꯥꯏꯒꯩꯅꯣ
ꯑꯦ ꯒꯥꯔꯤ ꯀ ꯌꯥꯝꯝ ꯂꯩꯗꯦ
ꯒꯥꯔꯤꯕꯨ ꯌꯥꯝ ꯆꯦꯟꯕ꯭ꯔꯣ ꯃꯣꯏ ꯂꯝꯕꯤꯗ ꯌꯣꯟꯕꯗꯣ ꯑꯗꯨꯏꯗꯨ ꯌꯣꯜꯂꯧꯕ꯭ꯔꯥ
ꯂꯤꯇꯤ ꯑꯣ ꯊꯃ ꯂꯩ ꯑꯣ ꯇꯔꯥ ꯃꯥꯊ ꯑꯣꯏ ꯇꯔ ꯌꯥꯝ ꯄꯥꯎ ꯑꯣꯏ
ꯑꯁ ꯁꯤꯦꯠꯂꯝꯒꯅꯤꯀꯣ ꯌꯥꯝꯅ
ꯎꯝ
ꯍꯧꯥꯎꯤ ꯑꯗꯨꯝ ꯁꯤꯠꯄꯅꯤ ꯑꯩꯅ ꯑꯣꯏꯔꯕꯅꯤꯅ ꯃꯤ ꯃꯁꯤꯡ ꯌꯥꯝꯈꯠꯂꯛꯑꯦꯂꯍ ꯂꯅꯤꯅ ꯂꯝꯈꯥꯏꯁꯤꯗ ꯑꯝꯇꯪ ꯇꯧꯔꯗꯤꯀꯣ ꯍꯦ ꯃꯤ ꯊꯦꯡꯉꯕꯣ ꯊꯦꯡꯉꯕꯣ ꯃꯌꯥꯝ ꯂꯩ
ꯌꯥꯝ ꯂꯩꯕꯅꯤꯅ ꯑꯗꯨꯨꯝꯅ ꯅꯥꯀꯟ ꯍꯣꯔꯦꯟ ꯉꯥꯎꯔꯀꯥꯟꯗ ꯕꯦꯔꯥ ꯀꯥꯔꯣꯢꯗ꯭ꯔꯣ꯫
ꯑꯩꯁꯨ ꯑꯗꯨ ꯌꯥꯝ ꯐꯝꯅꯤꯡꯉꯤꯉ ꯑꯗꯣ ꯈꯡꯅꯕ ꯂꯩꯔꯝꯝꯕꯗꯤ
ꯎꯝ꯫
ꯅꯣꯏ ꯀꯩꯅꯣ ꯌꯥꯍꯧꯗ꯭ꯔꯤꯕꯣ꯫ ꯃꯈꯣꯟ ꯇꯥꯏꯌꯦ ꯀꯩ ꯅꯤꯛꯄꯩꯅꯣ꯫
ꯂꯥꯏ ꯐꯣꯟ ꯂꯥꯛꯏꯕ꯫ ꯑꯪ꯫
ꯑꯥ꯫
ꯑꯪ ꯑꯗꯨꯒꯤ ꯚꯥꯏꯕ꯭ꯔꯦꯁꯟ ꯊꯝꯕꯅꯦꯕ ꯑꯩꯅ ꯑꯗꯨ ꯅꯤꯛꯄꯁꯦ ꯑꯗ꯭ꯋꯥꯏꯕꯨꯛ ꯌꯧꯔꯛꯑꯕ
ꯑꯩ ꯉꯁꯥꯏ ꯃꯤꯁꯦꯁ ꯃꯤꯁꯦꯁ ꯇ ꯂꯥꯛꯄꯗꯤ ꯇꯥꯕ꯭ꯔꯣ
ꯇꯥꯗꯦ꯫
ꯎꯝ꯫
ꯑꯁ ꯑꯩꯒꯤꯗꯤ ꯐꯖꯌꯥꯝ ꯅꯤꯛꯈ꯭ꯔ ꯖꯥꯠꯅꯤ
ꯎꯝ꯫
ꯃꯕꯣꯛꯇꯤ ꯇꯨꯨꯝꯒ꯭ꯔꯕꯣ꯫
ꯇꯝꯒ꯭ꯔꯦ ꯇꯨꯃꯃꯣꯢ ꯁꯤꯃ ꯌꯦꯡꯉꯝꯒꯅꯤ꯫
ꯃꯥꯏ ꯁꯨꯃꯥꯏ ꯌꯦꯉ ꯀꯩꯅꯣꯅꯤꯗ ꯑꯃꯨꯛ ꯇꯨꯝꯕ ꯎꯝ ꯑꯗꯩ ꯑꯃꯨꯛ ꯃꯤꯀꯞ ꯊꯣꯛꯂꯀꯥꯟ ꯑꯃꯨꯛ ꯌꯦꯡꯕ ꯎꯝ ꯑꯗꯨꯃꯥꯏꯅꯤ꯫ ꯀꯩꯅꯣ ꯇꯧꯔꯤꯔꯣ ꯉꯁꯥꯏꯗꯤ ꯀꯅꯥꯅ ꯀꯃꯥꯏꯅ ꯂꯥꯛꯏꯕ꯫ ꯑꯩꯅ ꯊꯧꯔꯦ ꯑꯥ ꯑꯩꯈꯣꯏ ꯃꯥ ꯇꯨ ꯃꯌꯥꯏ ꯇꯣꯡꯉꯦ ꯑꯥ ꯑꯃ ꯀꯩꯅꯣ ꯃꯅꯤꯡꯗ ꯇꯣꯡꯉꯒ
ꯑꯥ꯫
ꯎꯝ ꯑꯩ ꯅꯞꯄ ꯇꯣꯡꯕꯅꯤꯅ꯫
ꯌꯦꯡꯗꯨꯝ ꯌꯦꯡꯅꯤꯡꯉꯤ꯫
ꯇꯦꯟꯕꯅꯤꯅ ꯁ꯭ꯄꯤꯗ ꯇꯣ
ꯀꯥꯎꯋꯦ ꯉꯁꯥꯏ ꯈꯪꯗꯦ ꯂꯣꯏꯗ꯭ꯔꯤ ꯍꯧꯖꯤꯛ
ꯀꯨꯏꯒ꯭ꯔꯦꯗ
ꯋꯥꯗꯤ ꯂꯩ ꯌꯦ
ꯃꯥꯏ ꯋꯥꯔꯤ ꯂꯣꯏꯔꯦꯀꯣ ꯅꯉꯣꯟ ꯇꯧꯔꯛꯑꯣ ꯍꯥꯏꯌꯨ
ꯑꯪ ꯑꯩ ꯑꯃꯨꯛ ꯆꯦ ꯏꯟꯗꯤꯔꯥꯗ ꯑꯃꯨꯛ ꯇꯧꯒꯦ ꯑꯦ ꯃꯥꯏꯗꯣ ꯅꯨꯡꯉꯥꯏꯇꯦꯗꯥꯏꯅꯦ
ꯂꯥꯛꯅꯤ ꯅꯨꯡꯉꯥꯏꯇꯕꯅ ꯃꯇꯝ ꯃꯥꯡꯉꯦ ꯑꯩ ꯃꯥꯡꯉꯦ ꯑꯩꯅ ꯀꯣꯜ ꯇꯧꯕꯗꯣ ꯑꯃꯨꯛ ꯌꯥꯅꯤ ꯌꯥꯔꯣꯏꯗ꯭ꯔ ꯈꯪꯗꯦꯕ, ꯎꯝ
ꯃꯔꯤꯒꯤ ꯃꯥꯌꯥꯏꯒꯤꯁꯨ ꯀꯩꯅꯣꯔꯣ, ꯖꯤꯑꯣꯔꯣ? ꯑꯗꯨꯗꯤ ꯃꯌꯥꯒꯤꯗ ꯑꯣꯏꯅ ꯇꯧꯋꯣ ꯑꯝꯇ꯫ ꯐꯅꯤ
ꯎꯝ, ꯁꯦꯅꯤꯌꯔ ꯑꯣꯏꯔꯦ ꯍꯥꯏꯅꯕꯅꯦ
ꯊꯥꯅꯔꯦ
ꯎꯝ ꯅꯪ ꯋꯥ ꯍꯅ ꯀꯥꯏꯅ
ꯑꯥ ꯀꯅꯥꯏ ꯋꯥꯔꯤ, ꯑꯩꯒꯤ ꯃꯨꯛ ꯁꯅꯥꯔꯅꯨ, ꯑꯪ ꯍꯣꯏ꯫ ꯍꯥꯏ
ꯎꯝ
ꯇꯥꯃꯣ ꯍ ꯏꯕꯥꯅꯤ ꯑꯃꯨꯛ ꯁꯥꯟꯅꯗꯣꯏꯅꯤ
ꯐꯨꯝꯗꯤꯒꯤ ꯑꯣꯏꯔꯗꯤ ꯀꯣꯟꯅ ꯂꯣꯏꯔꯀꯥꯟꯗ ꯁꯥꯟꯅ ꯌꯥꯔꯦ꯫
ꯑꯩꯅ ꯉꯁꯥꯏꯗꯩ ꯁꯥꯟꯅꯁꯦ ꯍꯥꯏꯔꯒ ꯑꯩꯈꯣꯏ ꯇꯝꯃꯣ
ꯅꯛꯅ ꯂꯩꯃꯟꯅ ꯋꯥꯔꯤ ꯁꯟꯅ ꯇꯜꯂꯕꯣ ꯋꯔꯤ ꯊꯣꯛꯑꯔꯣꯏ ꯍꯥꯏꯗꯨꯔꯣ
ꯏꯁ ꯅꯍꯥꯟꯅꯦ ꯑꯩꯩꯅꯅꯦꯀꯣ ꯑꯥ ꯑꯥꯗ ꯀꯩꯅꯣꯗ ꯑꯩꯈꯣꯏ ꯌꯨꯝ ꯃꯃꯥꯡꯒꯤ ꯌꯨꯝ ꯑꯃ ꯂꯩꯕꯗꯣ ꯑ ꯑꯗꯨꯏꯗꯨꯗ ꯆꯠꯂꯦ ꯑꯗꯣ ꯑꯃꯅ ꯃꯥꯏ ꯀꯥꯗ ꯂꯩꯔꯦ ꯑꯗꯨꯒ ꯑꯣꯏꯅ ꯂꯥꯞꯅꯒ ꯊꯥꯅꯔꯤ ꯄꯣꯠꯅꯤ
ꯄꯥꯗꯂ ꯆ ꯀꯔꯤꯦ
ꯀꯩ ꯃꯊꯦꯜ ꯁꯥꯔꯒꯦ
ꯁꯤꯃ ꯇꯦꯟꯁꯤ ꯀꯩꯅꯣ? ꯈꯔꯦ
ꯃꯃꯤꯡ ꯈꯂꯒ ꯀꯣꯟꯅ ꯂꯥꯁ ꯇꯧ ꯍꯥꯏ ꯏꯕꯤꯕ ꯃꯥ ꯑꯣ ꯉꯁꯥꯏ ꯃꯥꯕꯣꯛꯅ ꯂꯩ ꯍꯥꯏꯈꯤꯕꯅꯤ ꯑꯩꯈꯏ ꯑꯃꯒ ꯈꯤꯇꯪ ꯇꯦꯛꯄ ꯑꯃꯒ
ꯄꯩꯁꯥꯥꯁ ꯅꯪꯅꯕ ꯍꯦꯜꯂꯦꯗꯤꯅꯕꯕ ꯑꯣ ꯀꯌꯥ ꯆꯪꯒꯦ
ꯎꯝ ꯑꯩ ꯅꯤꯐꯨ ꯇꯔꯨꯛ ꯂꯥꯛ ꯑꯣꯏ ꯑꯗꯨꯝ ꯇꯧꯋꯦ
ꯏꯁ꯭ꯄꯤꯗ ꯈꯔꯥ ꯈꯞꯈ꯭ꯔꯦꯖꯔ ꯋꯥ ꯉꯥꯡꯉꯀꯥꯟꯗ ꯗ꯭ꯔꯗ ꯍꯥꯏꯅ ꯫
ꯇꯥꯆꯧꯗꯤ ꯇꯨꯝꯈ꯭ꯔꯕꯣ?
ꯇꯨꯃꯧꯃ ꯑꯩꯈꯣꯏꯅ ꯄꯨꯡ ꯑꯃ ꯕꯥꯔꯣ ꯃꯈꯥꯏ ꯕꯥꯔꯣ ꯑꯁꯃꯄꯥꯗ ꯊꯦꯡꯕꯅꯤ
ꯑꯥ ꯀꯩꯅꯣ ꯗ ꯂꯥꯏ ꯀꯣ ꯃꯥꯥꯡꯗ ꯑꯁ ꯑꯣꯏꯣꯏꯦ
ꯑ
ꯎꯝ ꯎꯝ ꯃꯊꯟꯗ ꯑꯉꯥꯡ ꯍꯩ ꯇꯥꯏꯞꯇ
ꯎꯝ ꯃꯤ ꯌꯥꯁꯤ ꯁ ꯇꯧꯕꯅ
ꯑꯗꯨꯒ ꯃꯕꯣꯛꯅ ꯇꯨꯝꯕꯗꯣ ꯄꯔꯞ ꯂꯥꯛꯑꯒ ꯍꯧꯗꯣꯛꯑꯗꯣꯏꯕ ꯎ ꯍꯧꯗꯣꯛꯑꯗꯅ ꯃꯣꯏꯗ ꯆꯪꯉꯒ ꯊꯨꯝꯃꯕ꯭ꯔꯥ ꯍꯥꯏꯕꯤ ꯇꯨꯝꯕꯤꯁꯤꯗ ꯊꯨꯝꯃꯕ꯭ꯔꯥ ꯍꯥꯏ ꯑꯃꯗꯨꯅ ꯈꯪꯅꯤ ꯈꯪꯅꯤ ꯍꯧ ꯑꯣꯠꯂꯝꯗꯣꯏꯅꯦ ꯂꯣꯏꯈ꯭ꯔꯦ ꯃꯣꯏ ꯁꯅꯕ
ꯍꯣꯌꯅꯦ
ꯍꯣꯏꯅꯦ ꯃꯥꯏꯗꯤ ꯀꯌꯥꯝ ꯀꯩꯅꯣ ꯌꯥꯝꯒꯦ ꯃꯤ ꯌꯥꯝꯃꯝꯒꯅꯤꯅꯦ
ꯑ
ꯃꯥꯏꯗꯤ ꯃꯤ ꯌꯥꯝ ꯌꯥꯝꯃꯝꯒꯅꯤ ꯑꯩꯈꯣꯏꯗꯤ ꯑꯩꯈꯣꯏ ꯈꯛꯇ ꯑꯣꯏꯅꯩꯗꯅ ꯑꯩꯈꯣꯏ ꯃꯁꯦꯟ ꯃꯥ ꯑꯅꯤ ꯆꯠꯂꯦ ꯑꯃꯇ ꯅꯠꯇꯦ ꯃꯥ ꯑꯅꯤ ꯆꯠꯂꯗꯝꯅꯦ ꯇꯧꯔꯦꯅꯦ ꯃꯥ ꯐꯟꯅ
ꯑꯃꯗꯤ ꯀꯨꯟ ꯌꯧꯒ꯭ꯔꯝ
ꯀꯨꯟ ꯌꯧꯈ꯭ꯔꯦ ꯍꯥꯏꯗꯤ ꯑꯃꯅ ꯃꯁꯤꯡ ꯃꯁꯤꯡ ꯑꯣꯏꯗꯧꯕ ꯑꯣꯍꯣ ꯃꯁꯤꯅ ꯃꯁꯤꯡ ꯍꯦꯟꯅ ꯂꯝꯕꯁꯨ ꯍꯦꯛ ꯌꯥꯎꯋꯤꯗꯅ ꯎꯝ ꯎꯝ, ꯆꯪꯉꯗꯤ ꯌꯥꯔꯦ, ꯀꯩ ꯇꯧꯋꯦꯕ? ꯍꯖꯤꯛꯇꯤ ꯆꯪꯉꯛꯈꯤꯔꯣꯏꯌꯦ ꯑꯪ ꯍꯧꯖꯤꯛꯇꯤ ꯌꯥꯒꯤꯔꯣꯏ ꯍꯣꯔꯦꯟ ꯉꯍꯥꯛ ꯂꯩꯔꯒ ꯎꯝ ꯍꯧꯖꯤꯛ ꯔꯤꯐ꯭ꯔꯦꯁ ꯇꯧꯔꯁꯨ ꯐꯅ ꯀꯨꯏꯅ ꯂꯩꯔꯒ ꯑꯦ ꯌꯥꯕꯅꯦ ꯎ
ꯃꯨꯛ ꯀꯈꯠ ꯈꯔꯦꯅꯦ
ꯆꯅꯤ ꯌꯥꯡꯈꯩꯒ ꯀꯌꯥꯅꯣꯨꯛ ꯑꯣꯏ ꯆꯅꯤꯒ ꯌꯥꯡꯈꯩ ꯀꯌꯥꯅꯣ ꯑꯩꯗꯤ ꯇꯧꯁꯨ ꯇꯧꯗꯅ ꯍꯣꯏ ꯑꯩꯗꯤ ꯇꯧꯕꯁꯨ ꯌꯥꯗꯦ ꯅꯍꯥꯟ ꯑꯗꯨꯗꯩ ꯇꯧꯁꯨ ꯇꯧꯗꯦ ꯃꯤꯟ ꯇꯧꯔꯛꯄ ꯈꯔ ꯑꯣꯛꯄ ꯈꯛꯇꯅꯤ
ꯎ
ꯄꯩꯁꯥ ꯌꯥꯝꯕ ꯐꯪꯈ꯭ꯔꯦ
ꯐꯩ ꯐꯩ
ꯑꯩꯈꯣꯏ ꯃꯥꯏ ꯑꯣꯏꯅ ꯍꯥꯞꯄꯦ ꯑꯗꯣ ꯏꯆꯟ ꯆꯪꯅꯒꯤꯕꯨ ꯀꯌꯥ ꯆꯪꯖꯅꯣꯅꯦ
ꯃꯤ ꯌꯦ ꯈꯗꯤ ꯅ ꯑꯗꯨꯕꯨ
ꯆꯅꯤꯄꯥꯟ ꯆꯥꯡꯉꯦ
ꯆꯅꯒꯤꯅ
ꯅꯪꯒꯤ
ꯏ
ꯑ
ꯑꯩꯕꯏ ꯂꯤꯁꯤꯡ ꯑꯃ ꯍꯥꯏꯕꯅꯤ
ꯇꯤꯁꯒꯤ ꯑꯃꯃꯥꯏ ꯄꯨꯂꯞ ꯄꯨꯜꯂ ꯅꯠꯇ꯭ꯔꯣ
ꯍꯥꯟꯅꯒꯤ ꯊꯥꯗꯕꯤ
ꯍꯥꯟꯅꯒꯤ ꯊꯥꯗꯕꯤ ꯍꯥꯟꯅꯒꯤ ꯀꯌꯥ ꯀꯩꯅꯣ ꯇꯧꯈ꯭ꯔꯕ ꯌꯥ ꯌꯥꯝꯃꯅꯦ
ꯎꯝ
ꯑꯦ ꯆꯥꯄꯣꯠ ꯆ ꯌꯥꯔꯦ ꯆꯄ ꯆꯔ
ꯑꯩ ꯑꯦꯀꯥꯎꯟꯗ ꯍꯥꯟꯅ ꯖꯦꯔꯣ ꯖꯦꯔꯣ ꯂꯩ ꯑꯦ ꯖꯦꯔꯣ ꯑꯦ ꯀꯩꯅꯣ ꯂꯩꯕꯅꯤ ꯑꯗꯨꯅ ꯃꯥꯏ ꯂꯨꯄꯥ ꯂꯤꯁꯤꯡ ꯑꯃ ꯂꯩꯖ ꯌꯥꯗꯦꯕ ꯑꯗꯨ ꯑꯩ ꯌꯧꯍꯜꯂ ꯆꯥꯔꯦ
ꯆꯔ
ꯎꯝ
ꯝ ꯑꯆꯥꯄꯣꯠ ꯑꯃ ꯀꯩꯅꯣꯒꯤꯗꯣ ꯑꯗꯨꯃꯥꯏꯅ ꯂꯝꯕꯤ ꯁꯤꯗ ꯌꯣꯟꯕꯗꯣ ꯑꯩꯅ ꯆꯥꯁꯤꯀꯣ
ꯎꯝ ꯄꯦꯁꯥ ꯍꯗꯤ
ꯑꯆꯦ ꯄ ꯄꯨꯔꯤ ꯆꯥꯅꯤꯡꯉꯣꯏ ꯄꯅꯤ ꯄꯨꯔꯤ ꯆꯥꯔꯛꯣꯏ
ꯑꯦ ꯌꯥꯔꯦ
ꯍꯣꯡꯕꯅꯦ ꯑꯗꯨꯗꯤ ꯑꯩꯅ ꯍꯥꯏ ꯀꯥ ꯊꯖꯔꯤ ꯏ ꯊꯦ ꯀꯣꯏꯗ ꯀꯣꯏꯗ
ꯍꯣꯏ ꯑꯃꯨꯛ ꯂꯧꯔꯨꯏ ꯃꯥꯜꯂꯦ ꯚꯥꯏꯔꯦ
ꯎꯝ ꯃꯥ ꯐꯖꯅ ꯇꯥꯛꯍꯜꯂꯒꯦ ꯈꯜꯂꯦ ꯎꯝ
ꯍꯅꯦ
ꯇꯧꯔꯛꯅꯤ ꯍꯥꯏꯔꯝꯕ꯭ꯔꯣ ꯅꯪꯉꯣꯟꯗ
ꯍꯥꯥ
ꯇꯧꯔꯛꯅꯤ ꯍꯥꯏꯔꯝꯕ꯭ꯔꯣ ꯊꯦꯛꯀꯣꯏꯗ
ꯉꯜꯂꯤꯃꯤꯅ ꯀꯣꯟ ꯇꯧꯖꯅꯤ ꯃꯥꯏꯅ ꯃꯤ ꯇꯥꯔꯗꯤ ꯌꯧꯔꯦ ꯑꯦ
ꯊꯝꯃꯒꯦ ꯑꯩ ꯊꯝꯃꯣ ꯑꯗꯨꯝ ꯑꯥ ꯑꯥ ꯊꯝꯃꯦ ꯊꯝꯃꯦ